ꯆꯦ
ꯍꯥꯎ
ꯀꯩꯗꯧꯔꯝꯃꯤꯅꯣ
ꯆꯥꯛ ꯊꯣꯡꯉꯝꯕꯅꯦ
ꯀꯩꯅꯥꯥ ꯊꯣꯛꯏꯤꯅꯣ
ꯁꯤ ꯊꯣꯡꯕ
ꯑ ꯍꯥꯎꯕꯅꯦ ꯁꯦꯕꯣꯠ ꯊꯣꯡꯕꯁꯦ
ꯍꯣꯏ ꯕꯣꯔꯤꯒ ꯍꯥꯞꯆꯜꯂꯒ ꯁꯦꯕꯣꯠꯇꯣ ꯅꯞ ꯅꯞ ꯂꯥꯡꯅ ꯊꯣꯡꯉꯦ ꯇꯧ
ꯍꯥꯎꯕꯅꯤꯅꯦ ꯑꯗꯣ ꯏꯆꯦꯗꯣ ꯊꯕꯛ ꯆꯠꯄꯗꯣ
ꯑꯝ
ꯑꯗꯣ ꯑꯗꯨꯒꯤꯗꯣ ꯀꯩꯅꯣꯒꯤ ꯅꯠꯇ꯭ꯔꯥ ꯃꯥꯏ ꯅꯨꯡꯒꯤ ꯅꯠꯇ꯭ꯔꯥ
ꯃꯥꯅꯦ ꯃꯥꯅꯦ
ꯗꯔꯃꯦꯇꯣꯂꯣꯖꯤꯁꯀꯤꯀꯣ ꯁ꯭ꯀꯤꯟꯒꯨꯝꯕꯒꯤꯁꯨ ꯌꯥꯎꯕ꯭ꯔꯥ
ꯍꯣꯏ ꯍꯣꯏ ꯁ꯭ꯀꯤꯝꯒꯤꯅꯦ
ꯎꯝ ꯑꯗꯨꯗ ꯑꯩꯁꯦ ꯑꯩ ꯃꯥꯏꯁꯦ ꯍꯟꯗꯛ ꯎꯅꯤꯡ ꯃꯆꯥ ꯃꯆꯥ ꯈꯔ ꯆꯣꯡꯊꯣꯔꯛꯑꯦꯕ
ꯎꯝ
ꯑꯗꯨꯗ ꯑꯩꯁꯦ ꯌꯦꯡꯕꯨ ꯂꯥꯛꯀꯦꯅ ꯈꯟꯕꯅꯦ
ꯍꯣ ꯂꯥꯛꯑꯣ ꯂꯥꯛꯑꯣ
ꯑꯗꯣ ꯃꯥꯒꯤ ꯇ꯭ꯔꯤꯠꯃꯦꯟ ꯁꯨꯝ ꯂꯩꯗꯅ ꯀꯃꯥꯏꯅ ꯍꯥꯏ ꯍꯥꯏꯗꯤ ꯂꯥꯏꯌꯦꯡꯕꯗꯣ ꯀꯃꯥꯏ ꯀꯃꯥꯏ ꯇꯧꯒꯦ ꯍꯥꯏꯗꯤ ꯑꯩꯅ ꯃꯥꯏ ꯇꯥꯕꯃꯛꯇꯕꯨ ꯑꯣꯏꯔꯣ ꯀꯔꯤ ꯍꯥꯟꯅ ꯁꯤꯖꯤꯟꯅꯗꯣꯏꯅꯣ ꯍꯥꯏꯕꯗꯣ ꯍꯥꯏꯐꯦꯠ ꯁꯝꯂꯞꯄ ꯑꯝꯇ ꯍꯥꯏꯕꯤꯌꯨꯅꯦ
ꯍꯣꯏ ꯃꯥꯏꯁꯦ ꯑꯩꯈꯣꯏꯅ ꯍꯥꯏꯗꯤ ꯅꯨꯡꯇꯤꯒꯤ ꯍꯦꯛꯇ ꯃꯥꯏꯁꯦ ꯅꯣꯡꯃꯗ ꯑꯍꯨꯝꯂꯛ ꯃꯔꯤꯔꯛ ꯇꯥꯗ ꯌꯥꯗꯦ ꯍꯥꯏꯕ ꯂꯩꯇꯦ ꯑꯗꯨꯝ ꯃꯣꯔꯅꯤꯡ ꯑꯃꯒ ꯅꯥꯏꯠ ꯑꯃꯒ ꯐꯖꯅ ꯔꯨꯇꯤꯟ ꯅꯥꯏꯅ ꯐꯖꯅ ꯃꯥꯏ ꯇꯥꯕꯤꯔꯅꯦꯕꯀꯣ
ꯑꯗꯨꯒ ꯑꯗꯨꯒꯤ ꯃꯇꯨꯡꯗ ꯑꯗꯨꯝ ꯑꯩꯈꯣꯏꯅ ꯃꯣꯏꯆꯔꯥꯏꯖꯔ ꯁꯟꯁ꯭ꯀ꯭ꯔꯤꯟꯁꯤꯃꯗꯤ ꯀꯝꯄꯜꯁꯔꯤ ꯅꯨꯡꯇꯤꯒꯤ ꯑꯗꯨꯝ ꯁꯤꯖꯤꯟꯅꯒꯗꯕꯅꯦꯕ ꯑꯇꯩꯒꯤ ꯄ꯭ꯔꯗꯛꯁꯤꯗꯤ ꯑꯩꯈꯣꯏꯅ ꯑꯦꯛꯁꯇ꯭ꯔꯥꯅꯦꯕ ꯃꯣꯏꯆꯔꯥꯏꯖꯔ ꯁꯟꯁꯀ꯭ꯔꯤꯟꯁꯦ ꯁꯤꯗꯤ ꯀꯝꯄꯜꯁꯔꯤ ꯐꯦꯁꯋꯥꯁ ꯇꯧꯔꯒ ꯑꯗꯨꯃꯥꯏꯅ ꯑꯗꯨꯝ ꯇꯧꯕꯤꯒꯗꯕ ꯑꯗ ꯎꯔꯤꯡ ꯊꯨꯡꯕꯒꯤ ꯅꯪꯅ ꯎꯔꯤꯡꯒꯤꯅꯦꯅ ꯍꯥꯏꯕꯗꯨꯣ ꯎꯔꯤꯡꯒꯤꯁꯨ ꯃꯌꯥꯝ ꯇ꯭ꯔꯤꯠꯃꯦꯟ ꯂꯩꯕꯅꯦꯕꯀꯣ ꯑꯗꯣ ꯎꯔꯤꯡꯒꯤꯁꯨ ꯀꯌꯥꯝ ꯆꯥꯎꯅ ꯂꯩꯅꯣ ꯑꯅꯧꯕ ꯍꯧꯒꯠꯂꯛꯏꯔꯗꯣ ꯐꯖꯅ ꯌꯦꯡꯉꯒ ꯇ꯭ꯔꯤꯠꯃꯦꯟꯗꯣ ꯇꯧꯔꯗꯤ ꯑꯗꯨꯝ ꯐꯕꯅꯤ
ꯑꯗꯣ ꯑꯅꯧꯕ ꯍꯧꯒꯠꯂꯛꯄꯗꯤ ꯑꯣꯏꯒꯗ ꯆ ꯇꯣꯏꯅꯦ ꯑꯩꯒꯤꯁꯦ ꯂꯥꯏꯕꯛꯁꯤꯗ ꯑꯃ ꯍꯨꯃꯥꯡ ꯂꯥꯏꯒ ꯅꯠꯇ꯭ꯔꯥ ꯅꯨꯡꯁꯥ ꯁꯥꯒꯠꯂꯛꯄꯁꯤꯗꯀꯣ ꯀꯥꯂꯦꯟ ꯊꯥꯒ ꯑꯣꯏꯕꯁꯤꯗ ꯑꯩꯗꯤ ꯑꯣꯏꯂꯤꯁꯨ ꯌꯥꯝ ꯑꯣꯏꯌꯦꯕ ꯍꯥꯏꯕꯗꯤ ꯃꯥꯏꯁꯦ ꯊꯧꯔꯦꯛ ꯌꯥꯝꯅ ꯀꯥꯕꯗꯣ ꯑꯣꯏ ꯑꯣꯏꯕꯅꯤꯅ ꯃꯥꯏꯁꯤꯗ ꯃꯔꯨꯝ ꯃꯔꯨꯝ ꯃꯔꯨꯝ ꯃꯔꯨꯝ ꯂꯥꯏꯕꯛꯁꯤꯗ ꯇꯧꯕꯗꯣ ꯑꯗꯒꯤ ꯈꯗꯥꯡ ꯁ꯭ꯋꯥꯏꯗꯁꯨ ꯈꯔ ꯈꯔ ꯍꯧꯔꯛꯑꯦ ꯑꯗꯨꯃꯥꯏꯅ ꯇꯧꯋꯤ ꯑꯗꯣ
ꯒꯤ ꯑꯣꯏ ꯏꯁꯀꯤꯟ ꯑꯣꯏꯕꯁꯦ ꯑ ꯑꯣꯏ ꯏꯁꯀꯤꯟ ꯑꯣꯏꯕꯁꯦ ꯑꯌꯥꯝꯕꯅ ꯑꯗꯨꯝ ꯎꯔꯤꯡꯁꯦ ꯌꯥꯝ ꯊꯣꯛꯄꯅꯦ ꯍꯥꯏꯗꯤ ꯊꯥꯎꯔꯦꯛꯀꯨꯝꯕ ꯊꯣꯛꯄꯁꯤꯅ ꯎꯔꯤꯡꯗꯨꯅ ꯑꯗꯨꯝ ꯐꯣꯝ ꯇꯧꯕꯗꯣ ꯂꯥꯛꯑꯦꯕ ꯑꯗꯨ ꯅꯪꯅ ꯃꯣꯏꯆꯔꯥꯏꯖꯔꯒꯨꯝꯕ ꯁꯤꯖꯤꯟꯅꯕꯗ ꯑꯣꯏꯜ ꯀꯟꯇ꯭ꯔꯣꯜ ꯑꯆꯧꯕ ꯃꯣꯏꯆꯨꯔꯥꯏꯖꯔꯒꯨꯝꯕ ꯁꯤꯖꯤꯟꯅꯕ ꯁꯟꯁꯀ꯭ꯔꯤꯟꯗꯁꯨ ꯑꯗꯨꯃꯥꯏꯅ ꯁꯤꯖꯤꯟꯅꯔꯗꯤ ꯑꯗꯨꯝ ꯃꯦꯠ ꯑꯣꯏꯕꯒꯨꯝꯕ ꯁꯤꯖꯤꯟꯅꯔꯒꯗꯤ ꯑꯣꯏꯂꯤꯗꯣ ꯑꯣꯏꯗ꯭ꯔꯒꯗꯤ ꯎꯔꯤꯡꯗꯨꯒꯤ ꯆꯥꯡꯗꯣ ꯈꯔ ꯍꯥꯟꯅꯤꯕ
ꯑꯗꯣ ꯏꯆꯦ ꯁꯟꯁ꯭ꯀ꯭ꯔꯤꯟꯁꯦ ꯅꯨꯡꯁꯥꯗꯒꯤ ꯉꯥꯛꯊꯣꯛꯅꯕ ꯄꯣꯠꯇꯣ ꯑꯣꯏꯒꯗꯣꯏ ꯅꯠꯇ꯭ꯔꯥ
ꯃꯥꯅꯦ ꯃꯥꯅꯦ ꯑꯣꯏꯗꯣꯏꯅꯦ
ꯑꯗꯣ ꯃꯣꯏꯁꯦ ꯅꯝꯕꯔꯗꯁꯨ ꯌꯥꯝ ꯂꯩ ꯍꯥꯏꯅ ꯍꯥꯏ ꯀꯣ ꯍꯥꯏꯗꯤ ꯑꯦꯁ ꯄꯤ ꯑꯦꯐ ꯀꯨꯝꯕ ꯅꯝꯕꯔꯁꯦ ꯀꯌꯥ ꯁꯤꯖꯤꯟꯅꯕꯅ ꯈ꯭ꯋꯥꯏꯗꯒꯤ ꯐꯗꯣꯏꯅꯣ
ꯑꯗꯨꯝ ꯍꯥꯏꯗꯤ ꯑꯦꯁ ꯄꯤ ꯑꯦꯐꯁꯦ ꯑꯗꯨꯝ ꯊꯥꯔꯇꯤꯗꯒꯤꯗꯤ ꯑꯗꯨꯝ ꯁꯤꯖꯤꯟꯅꯕ ꯌꯥꯔꯦꯕ ꯊꯥꯔꯇꯤ ꯍꯥꯏꯔꯦꯅ ꯍꯦꯛꯇ ꯃꯥꯒꯤ ꯆꯥꯡꯗꯣ ꯍꯟꯊꯅꯤ ꯍꯥꯏꯕꯗꯤ ꯂꯩꯇꯦ ꯑꯗꯨꯕꯨ ꯑ ꯍꯥꯏꯗꯤ ꯃꯥꯒꯤ ꯐꯤꯐꯇꯤ ꯄ꯭ꯂꯁ ꯁꯦꯚꯦꯟꯇꯤ ꯄ꯭ꯂꯁ ꯀꯥꯏꯅꯒ ꯊꯣꯛꯂꯛꯏ ꯃꯌꯥꯝꯁꯦ ꯕꯤ ꯑꯦ ꯄ꯭ꯂꯁ ꯄ꯭ꯂꯁ ꯍꯥꯏꯗꯣ ꯈꯤꯇꯪ ꯑꯗꯨꯗꯒꯤ ꯊꯥꯔꯇꯤ ꯁꯤꯖꯤꯟꯅꯔꯦꯅ ꯁꯟꯗꯣ ꯄ꯭ꯔꯣꯇꯦꯛ ꯇꯧꯔꯦ ꯍꯥꯏꯕꯗꯤ ꯅꯠꯇꯦ ꯑꯗꯨꯕꯨ ꯐꯤꯐꯇꯤꯁꯤꯅ ꯃꯥꯒꯤ ꯄꯤ ꯑꯦ ꯄ꯭ꯂꯁꯇꯣ ꯑꯗꯨꯗꯨꯒꯤ ꯑ ꯈꯤꯇꯪ ꯑꯞꯒ꯭ꯔꯦꯗ ꯇꯧꯔꯛꯄꯒꯤ ꯍꯥꯏꯖꯕꯅꯦꯕ
ꯑꯗꯨꯗꯤ ꯅꯨꯡꯁꯥꯁꯦ ꯅꯨꯡꯁꯥꯁꯦ ꯁꯥꯒꯦꯔꯥ ꯅꯣꯡ ꯃꯪꯒꯦꯔꯥ ꯑꯗꯒꯤ ꯅꯣꯡ ꯇꯥꯒꯦꯔꯥ ꯁꯟꯁꯀ꯭ꯔꯤꯟꯗꯤ ꯁꯤꯖꯤꯟꯅꯗꯕ ꯁꯨꯡꯌꯥ ꯌꯥꯗꯦ
ꯁꯨꯡꯌꯥ ꯌꯥꯗꯦ ꯀꯝꯄꯜꯁꯔꯤꯅꯦ ꯑꯗꯨꯁꯨ ꯅꯣꯡꯃꯗ ꯑꯍꯨꯝꯂꯛꯁꯦ ꯑꯗꯨꯝ ꯌꯥꯝꯗ꯭ꯔꯕꯗ ꯑꯍꯨꯝꯂꯛꯇꯤ ꯑꯗꯨꯝ ꯁꯤꯖꯤꯟꯅꯕ ꯑꯩꯈꯣꯏꯅ ꯁꯟꯁꯀ꯭ꯔꯤꯟ ꯁꯤꯖꯤꯟꯅꯩꯁꯦ ꯁꯦ ꯅꯣꯡꯃꯒꯤ ꯑꯂꯨ ꯆꯠꯊꯣꯛꯑ ꯃꯥꯏ ꯇꯥꯊꯣꯛꯑꯒ ꯑꯃꯨꯛꯇꯪ ꯇꯩꯈ꯭ꯔꯗꯤ ꯂꯣꯏꯔꯦ ꯅꯨꯡꯗꯥꯡꯐꯥꯎ ꯆꯠꯈ꯭ꯔ ꯂꯣꯏꯔꯦꯅ ꯂꯩꯕꯁꯦ ꯅꯠꯇꯕ
ꯑꯗꯨꯝ ꯑꯩꯈꯣꯏꯅ ꯃꯄꯥꯟ ꯊꯣꯛꯄꯗ ꯑꯗꯨ ꯉꯁꯥꯏꯒꯤ ꯁꯟꯁꯀ꯭ꯔꯤꯟ ꯇꯩꯈꯤꯕ ꯃꯌꯥꯛꯇꯣ ꯍꯟꯊꯔꯀꯥꯟꯗꯨꯗ ꯑꯃꯨꯛ ꯔꯤꯑꯞ ꯑꯦꯄ꯭ꯂꯥꯏ ꯇꯧꯕ ꯀꯥꯟꯗꯨꯗ ꯑꯃꯨꯛ ꯑꯍꯨꯝꯂꯛꯇꯤ ꯑꯗꯨꯝ ꯁꯨꯅꯕ ꯇꯩꯕꯤꯌꯨ ꯁꯤꯅꯤ
ꯎꯝ ꯄꯨꯡꯗꯤ ꯄꯨꯡꯗꯤ ꯂꯩꯇꯕ꯭ꯔꯥ ꯄꯨꯡ ꯀꯌꯥꯃꯨꯛ ꯀꯥꯟꯅꯔꯒꯅꯣ
ꯄꯨꯡ ꯑꯅꯤ ꯑꯅꯤ ꯀꯥꯟꯅꯔꯒ ꯇꯩꯒꯗꯕ
ꯎꯝ
ꯑ ꯄꯨꯡ ꯇꯔꯦꯠꯇ ꯑꯃ ꯇꯩꯔꯣ ꯇꯔꯥꯃꯥꯊꯣꯏ ꯑꯗꯨꯋꯥꯏꯗꯁꯨꯨꯛ ꯇꯩ ꯌꯥꯔꯦ ꯑꯅꯤ ꯁ꯭ꯋꯥꯏꯗ ꯑꯃꯨꯛ ꯇꯩꯔ ꯑꯅꯤꯒꯤ ꯃꯇꯨꯡ ꯑꯗꯨꯝ ꯏꯚꯤꯅꯤꯡ ꯑꯣꯏꯔꯕꯝꯅꯤꯅ ꯅꯨꯡꯁꯥ ꯈꯔ ꯅꯦꯝꯊꯕꯩ ꯆꯥꯡ ꯍꯟꯊꯈ꯭ꯔꯦꯗꯅ ꯑꯗꯨꯅ ꯐꯖꯅ ꯃꯥꯒꯤ ꯇꯩꯒꯗꯕꯗꯨꯁꯨ ꯑꯩꯈꯣꯏꯒꯤ ꯈꯨꯠꯁꯥꯁꯦ ꯈꯨꯠꯀꯤ ꯈꯨꯗꯣꯝꯕꯤꯒ ꯈꯨꯠꯌꯥꯏꯒꯒꯤ ꯁꯥꯏꯖꯇ ꯂꯧꯔꯒ ꯐꯖꯅ ꯇꯩꯒꯗꯕ ꯁꯟꯁꯀ꯭ꯔꯤꯟ ꯇꯩꯔꯦꯅ ꯄꯤ ꯁꯥꯏꯖ ꯑꯇꯪ ꯂꯧꯔꯒ ꯇꯩꯕ ꯌꯥꯗꯦ
ꯌꯥꯝ ꯐꯕ ꯌꯥꯝ ꯐꯕ ꯄꯣꯠꯅꯤ ꯏꯆꯦ ꯅꯠꯇ꯭ꯔꯥ ꯁꯟꯁ꯭ꯀ꯭ꯔꯤꯟ ꯍꯥꯏꯖꯦ
ꯃꯥꯅꯦ ꯃꯥꯅꯦ
ꯑꯗꯣ ꯏꯆꯦꯁꯨ ꯑꯗꯨꯃꯥꯏꯅ ꯑꯥ ꯑ ꯑꯗꯨꯝ ꯅꯨꯃꯤꯠ ꯑꯃꯗ ꯑꯍꯨꯝꯔꯛꯇꯤ ꯑꯗꯨꯝ ꯁꯣꯏꯗꯕꯤꯗ ꯑꯗꯨꯝ ꯇꯩꯕꯤꯕ꯭ꯔꯥ
ꯇꯩꯌꯦ ꯇꯩꯌꯦ
ꯑꯝ ꯑꯗꯣ ꯏꯆꯦ ꯑꯈꯣꯏꯁꯦ ꯆꯍꯤꯁꯨ ꯑꯥ ꯀꯨꯟꯊ꯭ꯔꯥ ꯈꯔ ꯍꯦꯟꯖꯜꯂꯛꯑꯦꯀꯣ ꯆꯍꯤ ꯀꯨꯟꯊ꯭ꯔꯥꯅꯤꯊꯣꯏ ꯁꯨꯕꯁꯦ ꯑꯗꯣ ꯃꯥꯒꯤ ꯗꯥꯏꯠ ꯄ꯭ꯂꯥꯟꯁꯤꯗꯤ ꯀꯃꯥꯏꯅ ꯀꯨꯟꯊ꯭ꯔꯥ ꯍꯦꯟꯖꯜꯂꯛ ꯄꯥ ꯃꯤꯑꯣꯏꯁꯤꯡꯅ ꯅꯨꯄꯤꯁꯤꯡꯅ ꯍꯥꯏꯗꯤ ꯃꯃꯥ ꯑꯣꯏꯕ ꯅꯨꯄꯤꯁꯤꯡꯅ ꯗꯥꯏꯠ ꯄ꯭ꯂꯥꯟꯁꯤꯁꯨ ꯗꯥꯏꯠ ꯁꯤꯁꯨ ꯀꯟꯇ꯭ꯔꯣꯜ ꯇꯧꯒꯗꯕ꯭ꯔꯥ ꯁ꯭ꯀꯤꯟ ꯐꯖꯅꯕꯒꯤꯗꯃꯛꯇ ꯅꯠꯇ꯭ꯔꯒ ꯃꯥ ꯄꯥꯟꯊꯣꯡꯗ ꯈꯇꯪ ꯑꯥ ꯇꯩꯒꯗꯕ꯭ꯔꯥ ꯀꯃꯥ ꯁꯦꯝꯒꯗꯕ꯭ꯔꯥ ꯀꯃꯥꯏꯅ ꯇꯧꯕꯅꯣ ꯏꯆꯦ
ꯎꯝ ꯑꯗꯨꯒꯤ ꯗꯥꯏꯠꯀꯤ ꯀꯩꯅꯣꯁꯤꯅ ꯑꯩꯈꯣꯏꯒꯤ ꯑꯗꯨꯝ ꯑꯆꯝꯕ ꯆꯝꯊꯣꯡꯒꯨꯝꯕ ꯆꯥꯕꯁꯦ ꯁꯤꯁꯨ ꯌꯥꯝ ꯀꯥꯟꯅꯩ ꯍꯥꯏꯗꯤ ꯊꯥꯎꯒꯨꯝꯕ ꯆꯥꯕ ꯑꯣꯏꯂꯤ ꯁ꯭ꯀꯤꯟꯅꯗꯤ ꯊꯥꯎꯒꯨꯝꯕ ꯌꯦꯟ ꯊꯣꯡꯕ ꯑꯗꯨꯝ ꯁꯥ ꯉꯥ ꯆꯥꯕꯖꯦ
ꯍꯦꯟꯅ ꯎꯔꯤꯡ ꯊꯣꯛꯄꯒꯤ ꯃꯆꯥꯛ ꯑꯣꯏꯍꯜꯂꯦ ꯎꯝꯅ ꯆꯝꯅ ꯆꯝꯅꯒꯨꯝꯕ ꯑꯆꯝꯕ ꯆꯥꯔꯤꯒꯩꯗꯤ ꯁ꯭ꯀꯤꯟꯗꯣ ꯐꯖꯊꯣꯛ ꯑꯦ ꯑꯗꯨꯝ ꯅꯥꯜꯂꯒ ꯂꯩꯔꯦ
ꯎꯝ ꯌꯥꯝ ꯐꯕ ꯃꯥꯅꯤ ꯆꯝꯅ ꯆꯥꯔꯤꯒꯩ ꯐꯕ ꯄꯣꯠꯅꯤ ꯁꯝꯅ ꯍꯥꯏꯔꯕꯗ ꯅꯠꯇ꯭ꯔꯥ ꯑꯗꯒꯤ ꯑꯥ ꯀꯩꯅꯣꯒꯨꯝꯕ ꯃꯍꯤꯡꯒꯨꯝꯕ ꯀꯥꯕꯒꯤꯁꯨ ꯑꯗꯨꯝ ꯀꯃꯥꯏ ꯇꯧꯕꯖꯥꯠꯅꯣ ꯃꯍꯤꯡꯒꯨꯝꯕ ꯀꯥꯕꯁꯤꯁꯨ ꯑꯥ ꯃꯥꯒꯤ ꯀꯩꯅꯣꯖꯦ ꯁ꯭ꯀꯤꯟ ꯀꯦꯌꯔ ꯔꯨꯇꯤꯟ ꯍꯥꯏꯕꯗꯤ ꯑꯈꯣꯏꯅ ꯃꯥꯏꯁꯦ ꯀꯃꯥꯏꯅ ꯆꯦꯛꯁꯟꯅ ꯊꯝꯒꯗꯒꯦ ꯍꯥꯏꯕꯗꯣ ꯑꯗꯨꯒꯤꯁꯨ ꯂꯩꯕ꯭ꯔꯥ
ꯎꯝ ꯂꯩꯌꯦ ꯃꯍꯤꯡ ꯀꯥꯔꯛꯏꯖꯦ ꯑꯈꯣꯏꯅ ꯁꯟꯁ꯭ꯀ꯭ꯔꯤꯟ ꯇꯩꯕ ꯋꯥꯠ ꯑꯗꯒꯤꯁꯨ ꯑꯌꯥꯝꯕ ꯀꯥꯔꯛꯇ ꯍꯧꯕꯅꯦꯕ ꯑꯗꯨꯅ ꯉꯁꯥꯏꯒꯤ ꯁꯟꯁ꯭ꯀ꯭ꯔꯤꯟꯗꯣ ꯐꯖꯅ ꯇꯩꯗ꯭ꯔꯝꯅꯤꯅ ꯈꯣꯏꯒꯤ ꯄ꯭ꯔꯣꯇꯦꯛ ꯇꯧꯕꯗꯣ ꯋꯥꯠꯂꯝꯅꯤꯅ ꯑꯗꯨꯝ ꯑꯗꯨꯅ ꯃꯆꯥ ꯑꯣꯏꯔ ꯐꯦꯀꯜꯁꯇꯒꯤ ꯃꯍꯤꯡ ꯑꯣꯜꯂꯛꯄ ꯍꯩꯈꯣꯏꯒꯤ ꯍꯌꯤꯡ ꯃꯊꯤꯒ ꯍꯥꯏꯅꯕ ꯑꯗꯨꯒꯨꯝꯕ ꯑꯗꯨꯗꯒꯤ ꯃꯍꯤꯡꯒ ꯑꯣꯟꯖꯜꯂꯛ ꯄꯥ ꯑꯗꯨꯗꯒꯤ ꯁꯨꯡꯉꯒ ꯃꯦꯂꯥꯅꯤꯟ ꯁꯨꯡꯉ ꯂꯩꯔꯝꯅꯤꯅ ꯃꯍꯤꯡ ꯑꯣꯟꯖꯜꯂꯛꯄꯗꯣ ꯑꯗꯨꯅꯤ ꯅꯧꯔꯤꯉꯩꯗꯕꯨꯗꯤ ꯇ꯭ꯔꯤꯠꯃꯦꯟ ꯇꯧꯍꯧꯔꯒꯗꯤ ꯀꯣꯛꯄ ꯏꯔꯥꯏ ꯂꯥꯏꯕꯅꯦꯕ ꯀꯨꯏꯅ ꯆꯍꯤ ꯑꯅꯤ ꯑꯍꯨꯝꯒ ꯐꯝꯖꯜꯂꯒ ꯑꯗꯨꯝ ꯂꯩ ꯇꯥꯔꯒꯗꯤ ꯀꯨꯏꯅ ꯆꯍꯤ ꯑꯃ ꯍꯦꯟꯅ ꯆꯪꯕꯅꯦ ꯇ꯭ꯔꯤꯠꯃꯦꯟ ꯇꯧꯕꯗ
ꯑꯗꯣ ꯄꯥꯅ ꯂꯩꯕ ꯊꯥꯒꯠꯄ ꯍꯥꯏꯕꯁꯨ ꯑꯝ ꯂꯩꯗꯅ ꯑꯗꯣ ꯊꯥꯒꯠꯄꯅ ꯀꯨꯏꯅ ꯆꯠ ꯇꯣꯏꯅꯦꯕ
ꯎꯝ ꯀꯨꯏꯅ ꯆꯪꯗꯣꯏꯅꯦ
ꯎꯝ ꯃꯥꯏꯒꯤꯁꯦ ꯃꯈꯜ ꯃꯈꯜꯅꯤ
ꯃꯅꯦ
ꯑꯗꯒꯤꯗꯤ ꯍꯌꯤꯡ ꯃꯊꯤ ꯊꯣꯛꯄꯁꯤꯅ ꯑꯃꯣꯡ ꯃꯍꯤꯡꯒ ꯀꯔꯤ ꯈꯦꯠꯅꯕꯖꯥꯠꯅꯣ ꯃꯣꯏꯖꯦ ꯃꯥꯟꯅꯕ꯭ꯔꯥ ꯅꯠꯇ꯭ꯔꯒ ꯑꯥ ꯀꯃꯥꯏꯅ ꯇꯧꯕꯖꯥꯠꯅꯣ
ꯍꯌꯤꯡ ꯃꯊꯤꯖꯦ ꯃꯣꯏ ꯍꯥꯟꯅ ꯈꯣꯏꯒꯤ ꯎꯝ ꯈꯣꯏꯒꯤ ꯀꯩꯅꯣꯗꯖꯨ ꯑꯣꯏꯔꯦ ꯁꯤꯁꯦ ꯍꯦꯔꯤꯗꯤ ꯒꯤꯗꯁꯨ ꯂꯩꯌꯦꯕꯥꯀꯣ
ꯍꯌꯦꯡ ꯃꯊꯤꯁꯦ ꯁꯨꯝ ꯃꯥꯒꯤ ꯃꯃꯥ ꯃꯄꯥꯗꯒꯤ ꯁꯨꯔꯣꯟ ꯁꯨꯔꯣꯟꯂꯒ ꯇꯧꯔꯒ ꯂꯧꯅꯕꯁꯨ ꯑꯗꯨꯝ ꯌꯥꯎꯋꯦ ꯄꯣꯛꯂꯛꯄꯗ ꯑꯗꯨꯃꯥꯏꯅ ꯑꯗꯣ ꯃꯥꯒꯤ ꯍꯌꯤꯡꯕꯗꯤ ꯁꯟꯁꯀ꯭ꯔꯤꯟꯁꯦ ꯑꯌꯥꯝꯕꯅ ꯁꯟ ꯃꯦꯟ ꯑꯣꯏꯅ ꯁꯟꯁ꯭ꯀ꯭ꯔꯤꯟ ꯇꯩꯕ ꯋꯥꯠꯄꯁꯦ ꯁꯤꯗꯒꯤ ꯍꯌꯤꯡ ꯃꯊꯤꯗꯒꯤ ꯃꯍꯤꯡ ꯑꯣꯟꯁꯤꯜꯂꯛꯄ ꯍꯥꯏꯅ ꯍꯌꯤꯡ ꯃꯊꯤ ꯈꯔ ꯈꯔ ꯂꯥꯛꯄꯗꯒꯤ ꯑꯈꯣꯏꯅ ꯅ ꯂꯥꯏꯌꯦꯡꯍꯧꯗꯕꯗꯒꯤ ꯃꯍꯤꯡ ꯑꯣꯟꯁꯜꯂꯛꯄ ꯑꯗꯨꯃꯥꯏꯅ ꯑꯣꯏꯕꯁꯨ ꯌꯥꯎꯋꯦ
ꯑꯗꯣ ꯈ꯭ꯋꯥꯏꯗꯒꯤ ꯃꯔꯨꯑꯣꯏꯕꯁꯤꯗꯤ ꯑ ꯁꯟꯁ꯭ꯀ꯭ꯔꯤꯟ ꯇꯩꯕꯗ ꯂꯣꯏꯅ ꯂꯩꯔꯝꯃꯦꯅꯦ
ꯎꯝ
ꯑꯗꯩ ꯑꯈꯣꯏꯅ ꯁꯟꯁꯀ꯭ꯔꯤꯟꯗꯨ ꯁꯟꯁꯀ꯭ꯔꯤꯟ ꯈꯛꯇꯪ ꯇꯩꯔꯅꯤ ꯃꯣꯏꯆꯔꯥꯏꯖꯔꯗꯣ ꯑꯃꯨꯛ ꯇꯣꯛꯀꯅꯤ ꯍꯥꯏꯕꯗꯨꯁꯨ ꯌꯥꯗ꯭ꯔꯤꯅꯦꯕ ꯃꯣꯏꯆꯔꯥꯏꯖꯔꯁꯤꯅ ꯑꯃꯨꯛ ꯃꯥꯒꯤ ꯑꯃꯨꯛ
ꯈꯨꯏꯕ ꯈꯣꯠꯄꯗꯨꯒꯤ ꯑꯃꯨꯛ ꯐꯔꯛꯇꯣꯏꯅꯦꯕ
ꯑꯍꯥꯟꯕꯗ ꯇꯩꯕꯤꯗꯣꯏꯁꯦ ꯃꯥꯏ ꯇꯥꯊꯣꯛꯑꯅꯤ ꯑꯌꯨꯛꯀꯤ ꯑꯃ ꯑꯗꯣ ꯃꯥꯏ ꯇꯥꯕ ꯃꯇꯝꯗꯗꯤ ꯀꯌꯥꯝ ꯀꯨꯏꯅ ꯆꯪꯉꯒ ꯇꯥꯒꯗꯕꯅꯣ ꯅꯠꯇ꯭ꯔꯒ ꯑꯈꯣꯏ ꯁꯝꯅ ꯍꯥꯏꯔꯕꯗ ꯊꯥꯎꯔꯦꯛ ꯌꯥꯝ ꯀꯥꯕ ꯃꯤꯑꯣꯏꯁꯤꯡꯁꯦ ꯊꯥꯎꯔꯦꯛ ꯀꯣꯛ ꯇ꯭ꯔꯤ ꯐꯥꯎꯕ ꯇꯥꯗꯣꯏꯔꯥ ꯅꯠꯇ꯭ꯔꯒ ꯀꯨꯏꯅ ꯇꯥꯕꯒꯁꯦ ꯌꯥꯗꯕ ꯖꯥꯠꯂꯥ
ꯑꯗꯨꯝ ꯃꯥꯒꯤ ꯇꯥꯕ ꯅꯣꯔꯃꯦꯜ ꯇꯥꯐꯝ ꯊꯣꯛꯄꯗꯣ ꯇꯥꯔꯗꯤ ꯑꯗꯨꯝ ꯌꯥꯏ ꯍꯥꯏꯗꯤ ꯁꯤꯃꯒꯤ ꯄꯨꯡ ꯑꯗꯨꯃ ꯆꯪꯗ ꯌꯥꯗꯦ ꯍꯥꯏꯕꯗꯤ ꯂꯩꯇꯦ ꯍꯥꯏꯒꯤ ꯃꯔꯦꯛ ꯑꯗꯣ ꯏꯁꯥꯅ ꯈꯪ ꯍꯥꯏꯇꯥꯔꯒ ꯂꯣꯏꯔꯗꯤ ꯂꯣꯏꯔꯦ ꯌꯥꯔꯅꯤ
ꯎꯝ ꯑꯗꯨꯗꯤ ꯑꯌꯨꯛꯀꯤ ꯇꯨꯝ ꯍꯧꯒꯠꯂꯛꯑꯒ ꯏꯔꯨꯖꯊꯣꯛꯄ ꯃꯇꯝꯗ ꯃꯥꯏ ꯇꯥꯊꯣꯛꯄꯤꯔꯅꯤ ꯑꯗꯨꯒ ꯃꯣꯏ ꯃꯣꯏꯆꯔꯥꯏꯖꯔ ꯇꯩꯕꯤꯔꯒ ꯁꯟꯁ꯭ꯀ꯭ꯔꯤꯟ ꯑꯃ ꯏꯁꯥꯒ ꯆꯥꯟꯅꯕ ꯑꯃ ꯇꯩꯕꯤꯔꯅꯤ ꯑꯗꯨꯗꯒꯤ ꯄꯨꯡ ꯑꯅꯤ ꯑꯅꯤ ꯀꯥꯟꯅꯔꯒ ꯁꯟꯁꯀ꯭ꯔꯤꯟꯗꯣ ꯍꯟꯖꯟ ꯍꯟꯖꯤꯟ ꯇꯩꯕꯤꯔꯅꯤ ꯑꯗꯨꯒ ꯅꯨꯡꯗꯥꯡ ꯇꯨꯝꯃꯝꯗꯥꯏꯗ ꯑꯃꯨꯛ ꯁꯟꯁꯀ꯭ꯔꯤꯟꯗꯣ ꯊꯥꯗꯣꯛꯄ ꯑꯣꯏꯅ ꯃꯥꯏ ꯇꯥꯕꯤꯔꯅꯤ ꯑꯗꯨꯒ ꯃꯣꯏꯆꯔꯥꯏꯖꯔ ꯇꯩꯕꯤꯔꯅꯤ ꯍꯥꯏꯕꯅꯦꯕ ꯅꯠꯇ꯭ꯔ ꯏꯆꯦ ꯏꯆꯦꯅ ꯇꯥꯛꯄꯤꯔꯤꯁꯦ
ꯍꯣꯏ ꯍꯣꯏ
ꯑꯗꯣ ꯑꯗꯨ ꯅꯠꯇꯕ ꯑꯇꯩ ꯁꯤꯔꯝ ꯃꯈꯜ ꯃꯈꯜ ꯊꯣꯛꯂꯛꯏ ꯃꯌꯥꯝꯁꯤꯗꯤ ꯍꯥꯏꯕꯗꯤ ꯑꯦꯛꯇꯤꯞ ꯏꯟꯒ꯭ꯔꯤꯗꯌꯦꯟꯁ ꯀꯥꯏꯅ ꯌꯥꯝ ꯍꯥꯏꯅꯕ ꯃꯌꯥꯝ ꯊꯣꯛꯏꯗꯅ ꯑꯗꯨ ꯃꯣꯏꯁꯦ ꯁꯤꯖꯤꯟꯅꯕꯒꯤ ꯃꯊꯧ ꯇꯥꯕ꯭ꯔꯥ ꯀꯃꯥꯏꯅ ꯇꯧꯏ ꯗꯣꯛꯇꯔꯅ ꯔꯤꯀꯃꯦꯟ ꯇꯧꯔꯛꯀꯗ꯭ꯔꯥ ꯃꯣꯏꯁꯤꯡꯁꯤꯅ
ꯗꯣꯛꯇꯔꯅ ꯑꯗꯨꯝ ꯔꯤꯀꯃꯦꯟ ꯇꯧꯕꯅꯦ ꯍꯥꯏꯗꯤ ꯁꯤꯔꯝꯁꯤꯁꯨ ꯑꯗꯨꯝ ꯍꯥꯞꯄ ꯌꯥꯏ ꯃꯣꯏꯆꯔꯥꯏꯖꯔꯒꯤ ꯃꯃꯥꯡꯗ ꯁꯤꯔꯝꯁꯦ ꯇꯩꯕꯤꯒꯗꯕ ꯁꯤꯔꯝ ꯍꯥꯞꯄꯤꯁꯤꯅ ꯑꯃꯨꯛ ꯏꯁꯀꯤꯟꯗꯣ ꯈꯤꯇꯪ ꯕ꯭ꯔꯥꯏꯠ ꯑꯣꯏꯊꯣꯛꯅꯕ ꯑꯗꯒꯤ ꯄꯣꯔꯁꯀꯨꯝꯕ ꯂꯩꯕ ꯑꯗꯨꯒꯨꯝꯕ ꯃꯌꯥꯝ ꯇꯨꯈꯣꯡ ꯂꯥꯎꯊꯣꯛꯄꯒꯤꯁꯨ ꯑꯗꯨꯒꯨꯝꯕ ꯃꯈꯟ ꯃꯈꯜ ꯁꯤꯔꯝꯗꯤ ꯃꯌꯥꯝ ꯂꯩꯔꯦꯕ ꯑꯩꯒꯤ ꯏꯁꯀꯤꯟꯗꯨꯒ ꯆꯥꯟꯅꯅꯕ ꯁꯤꯖꯤꯟꯅ ꯇꯥꯔꯦ ꯁꯤꯔꯝꯗꯨꯕꯨꯗꯤ ꯑꯗꯨꯃꯥꯏꯅ ꯑꯩ ꯄꯣꯔꯁ ꯂꯩꯌꯦ ꯇꯨꯈꯣꯡ ꯂꯥꯎꯊꯣꯛꯑꯦꯅ ꯍꯥꯏꯔꯒ ꯇꯨꯈꯣꯡ ꯂꯥꯎꯊꯣꯛꯄꯗꯨꯒꯤ ꯁꯤꯔꯝꯗꯣ ꯑꯗꯨꯃꯥꯏꯅ ꯊꯤꯕ ꯑꯗꯨꯃꯥꯏꯅ
ꯌꯥꯝ ꯀꯥꯟꯅꯕ ꯃꯈꯜ ꯃꯈꯜ ꯌꯥꯝ ꯂꯩ ꯖꯥꯠꯅꯤ ꯏꯆꯦ ꯈꫭꯏ ꯑꯈꯣꯏꯅ ꯑꯃꯨꯛ ꯗꯣꯛꯇꯔ ꯃꯅꯥꯛꯇ ꯆꯠꯂꯨꯗꯕꯒꯤ ꯈꯪꯗꯕꯅꯤ
ꯃꯥꯅꯤ ꯃꯥꯅꯤ
ꯑꯗꯣ ꯏꯆꯦ ꯁꯨꯃꯥꯏꯅ ꯇꯧꯁꯤ ꯑꯩꯁꯨ ꯁꯪꯕ ꯃꯇꯝꯗ ꯏꯆꯦꯗ ꯄꯥꯎ ꯐꯥꯎꯔꯛꯑꯒ ꯅꯣꯡꯃ ꯀꯣꯏꯊꯣꯔꯛꯑꯒ ꯑꯝꯇꯪ ꯗꯣꯛꯇꯔꯗ ꯌꯦꯡꯅꯕ ꯇꯧꯒꯦ
ꯍꯣꯏ ꯍꯣꯏ ꯇꯧꯋꯣ ꯇꯧ
ꯎꯝ ꯐꯔꯦ ꯑꯗꯨꯗꯤ ꯏꯆꯦꯁꯨ ꯍꯦꯟꯖꯥꯡꯗꯣ ꯍꯥꯎꯅ ꯊꯣꯡꯗꯣꯛꯄꯤꯑꯣ
ꯍꯣꯏ ꯍꯣꯏ ꯊꯣꯡꯉꯒꯦ ꯊꯣꯡꯉꯒꯦ
ꯍꯣꯏ ꯍꯣꯏ ꯑꯩꯍꯥꯛꯁꯨ ꯆꯥ ꯆꯥꯛ ꯆꯥꯅꯕ ꯇꯧꯔꯨꯈꯤꯒꯦ ꯏꯆꯦ ꯎꯝ ꯎꯝ